ꯑꯀꯣ
ꯎꯝ ꯇꯥꯏꯌꯦ ꯇꯥꯏꯌꯦ
ꯑ ꯀꯔꯤ ꯇꯧꯔ ꯂꯩ
ꯑꯩꯒꯤꯗꯤ ꯐꯖꯅ ꯇꯥꯕ꯭ꯔꯥ
ꯍꯣꯏ ꯇꯥꯏ ꯐꯖꯟ
ꯑ ꯑ ꯑ ꯀꯩꯁꯨ ꯇꯧꯗꯦ ꯁꯨꯝ ꯂꯩꯔꯝꯃꯤꯅꯤꯗ ꯅꯪꯗꯤ
ꯌꯥꯔꯕꯣ ꯑꯩꯁꯨꯅꯦ ꯑꯣ ꯑꯩꯗꯤ ꯍꯧꯖꯤꯛ ꯆꯥꯔꯒ ꯂꯩ ꯆꯥꯕ ꯂꯣꯏꯔꯦ
ꯎꯝ ꯀꯩꯇ ꯁꯥꯔꯒꯦ
ꯑꯁꯤꯗꯤ ꯑꯩꯈꯣꯏꯅ ꯀꯔꯤꯅꯣ ꯆꯥꯏ ꯉꯥ ꯆꯥꯏ
ꯑꯣ ꯉ ꯍꯥꯎꯕꯅꯤꯅꯦ ꯑꯗꯨꯗꯤ
ꯎꯝ ꯑꯍ ꯍꯋꯦ ꯍꯣꯏ ꯑꯩꯈꯣꯏꯒꯤ ꯂꯣꯀꯦꯜꯒꯤ ꯉꯥꯗꯣ
ꯑꯥ
ꯅꯪꯗꯤ ꯏꯟꯁꯥꯡ ꯀꯔꯤ ꯏꯟꯁꯥꯡ ꯊꯧꯔꯨꯅꯣ
ꯑꯩꯈꯣꯏꯒꯤꯗꯤ ꯀꯥꯡꯁꯣꯏ ꯇꯧꯋꯦ ꯀꯥꯡꯁꯣꯏ ꯑꯃꯒ ꯀꯥꯡꯍꯧ ꯑꯃꯒ ꯇꯧꯔꯦ
ꯑꯣ ꯍꯥꯎꯕꯅꯤ ꯑꯗꯨꯗꯨ
ꯍꯣꯏ ꯑꯅꯤꯗꯣ ꯀꯝꯕꯤꯅꯦꯁꯟꯗꯣ ꯍꯥꯎꯕꯅꯦꯕ
ꯎꯝ
ꯑꯗꯣ ꯉꯁꯤꯗꯤ ꯀꯥꯡꯒꯤ ꯀꯣꯏꯕ ꯆꯠꯀꯗ꯭ꯔꯣ
ꯑ ꯉꯁꯤꯗꯤ ꯀꯣꯏꯕ ꯆꯠꯂꯣꯏꯗ ꯌꯨꯝꯗ ꯂꯩꯒꯦ ꯑꯁ ꯌꯥꯝ ꯁꯥꯏꯌꯦ ꯃꯄꯥꯟꯗꯣ ꯆꯠꯅꯤꯡꯗꯦ
ꯍꯣꯏ ꯍꯧꯖꯤꯛꯀꯥꯟꯁꯤ ꯌꯥꯝ ꯁꯥꯏꯀꯣ
ꯎꯝ
ꯗꯤ ꯌꯨꯝꯗ ꯂꯩꯔꯒ ꯑꯃꯨꯛ ꯈꯔ ꯐꯩꯌꯦ ꯑꯗꯣ ꯑꯁ ꯃꯄꯥꯟꯒ ꯊꯣꯛꯄꯗꯤꯀꯣ ꯑꯁ ꯈꯨꯠꯁꯥ ꯑꯃꯅꯦ ꯍꯥꯏꯕ
ꯎꯝ ꯍꯧꯖꯤꯛꯁꯦ ꯃꯄꯥꯟ ꯊꯣꯛꯅꯤꯡꯗꯕꯅ ꯂꯣꯏꯔꯦ ꯑꯩꯗꯤ ꯌꯨꯝꯗ ꯁꯨꯝ ꯑꯗꯨꯝ ꯂꯩꯕꯅꯤ
ꯍꯣꯏ ꯍꯣꯏ ꯅꯨꯡꯁꯥꯗꯣ ꯌꯥꯛꯑꯦ ꯍꯥꯏꯕ ꯍꯧꯖꯤꯛꯀꯥꯟꯒꯤ ꯌꯥꯝ ꯅꯣꯡ ꯇꯥꯔꯕꯣꯛ ꯑꯗꯨꯝ ꯅꯨꯡꯁꯥ ꯁꯥ ꯑ ꯑꯗꯨꯝ ꯑ ꯁꯥꯏꯌꯦꯕ ꯅꯣꯡ ꯇꯥꯔꯐꯥꯎ ꯑꯗꯨꯝ ꯍꯨꯃꯥꯡ ꯁꯧꯋꯦꯕ ꯌꯥꯝ ꯁꯥꯏꯌꯦꯕ
ꯍꯣꯏ
ꯑꯌꯨꯛꯁꯨ ꯁꯥꯏꯌꯦ ꯍꯣꯏ ꯑꯌꯨꯛꯁꯨ ꯁꯥꯏ ꯑꯗꯒꯤꯗꯤ ꯅꯨꯡꯗꯥꯡꯁꯨ ꯁꯥꯏ ꯑꯗꯨꯝ ꯁꯥꯏ ꯍꯥꯏꯕ
ꯎꯝ
ꯑꯗꯣ ꯑꯝ ꯈꯪꯗꯦ ꯋꯥꯔꯤꯁꯦ ꯀꯩ ꯍꯥꯏꯗꯣꯏꯅꯣ
ꯑꯩꯅ ꯁꯤꯗ ꯑꯩꯅ ꯒ꯭ꯔꯨꯞꯇ ꯊꯥꯔꯛꯄꯒꯤ ꯃꯤ ꯃꯤ ꯌꯥꯝ ꯂꯥꯛꯄꯒꯤ ꯑꯦ ꯈꯔ ꯀꯟꯁꯦꯟꯇ꯭ꯔꯦꯠ ꯇꯧ ꯑꯁꯤꯗ ꯇꯧꯈ꯭ꯔꯕꯒꯤꯅꯤ ꯑꯩ ꯀꯔꯤ ꯇꯧꯁꯤꯔꯥ ꯈꯪꯗꯦ ꯑꯩꯈꯣꯏꯒꯤ ꯅꯨꯡꯁꯥ ꯀꯟꯃꯜꯂꯦ ꯃꯄꯥꯟ ꯊꯣꯛꯅꯤꯡꯉꯤ ꯉꯔꯥꯡꯗꯣ ꯑꯩꯅ ꯈꯔ ꯅꯨꯡꯉꯥꯏꯔꯒ ꯂꯩꯕꯅꯦꯕ ꯈꯔ ꯅꯣꯡ ꯆꯨꯕꯒꯤ ꯅꯣꯡ ꯀꯟꯅ ꯆꯨꯒꯦꯔꯅ ꯈꯜꯂꯒ ꯑꯩꯗꯤ ꯅꯨꯡꯉꯥꯏꯅ ꯂꯩꯕ ꯅꯣꯡꯁꯦ ꯑꯩꯅ ꯐꯤꯗꯣ ꯂꯣꯏꯅꯃꯛ ꯌꯨꯝꯗ ꯄꯨꯔꯛꯑꯦ ꯑꯗꯨꯒ ꯑꯃꯨꯛꯀ ꯑꯁ ꯅꯣꯡ ꯆꯨꯑꯦ ꯑꯃꯨꯛ ꯑ ꯂꯥꯛꯑꯦ ꯑꯗꯨꯝ ꯇꯧꯋꯦꯗꯣ ꯑꯩꯕꯨ ꯁꯥꯟꯅꯥꯔꯒ ꯂꯩꯕꯅꯤꯅꯦ ꯉꯁꯥꯏ ꯉꯔꯥꯡꯗ
ꯍꯣꯏ ꯅꯨꯡꯉꯥꯏꯇꯦ ꯍꯧꯖꯤꯛꯀꯥꯟ ꯅꯣꯡꯁꯦ ꯌꯥꯝ ꯀꯩꯅꯣ ꯇꯧꯕꯅꯦ ꯍꯥꯏꯕ ꯎꯝ ꯑꯃꯨꯛ ꯐꯠ ꯈꯪꯍꯧꯗꯅ ꯆꯨꯔꯛꯄ ꯑꯗꯒꯤ ꯑꯃꯨꯛ ꯐꯠ ꯈꯪꯍꯧꯗꯅ ꯑꯃꯨꯛ ꯅꯨꯡꯁꯥ ꯁꯥꯗꯣꯔꯛꯄ ꯇꯧꯕꯅꯦꯍꯕ ꯃꯆꯤꯠ ꯃꯆꯤꯠ ꯌꯥꯝ
ꯎꯝ ꯇꯧꯕꯅꯦ ꯅꯪꯗꯤ ꯀ꯭ꯔꯤ ꯀ꯭ꯔꯤ ꯇꯧꯒꯦꯔꯣ ꯉꯁꯤꯗꯤ
ꯉꯁꯤꯒꯤ ꯁꯨꯝ ꯇꯧꯔꯦ ꯑꯗꯨꯝ ꯌꯨꯝꯗ ꯂꯩꯔꯅꯤ ꯆꯠꯊꯣꯛꯑꯔꯣꯏ ꯁꯥꯏꯌꯦ ꯑꯁ ꯆꯠꯊꯣꯛꯅꯤꯡꯗꯦꯀꯣ ꯊꯕꯛ ꯆꯠꯊꯣꯛꯄꯁꯦ ꯀꯣꯛꯀ ꯆꯤꯛꯑꯦ ꯍꯥꯏꯕ ꯅꯨꯡꯁꯥꯖꯦ
ꯃꯥꯅꯤ ꯃꯥꯅꯤ ꯀꯣꯂꯦꯖꯁꯤ ꯇꯥꯃ ꯂꯣꯏꯔꯕ꯭ꯔꯣ
ꯂꯣꯏꯔꯦ ꯈꯔ ꯀꯨꯏꯔꯦ ꯂꯣꯏꯕ
ꯑꯣ ꯑꯣ ꯑꯩꯁꯨ ꯀꯨꯏꯔꯦꯗ ꯂꯣꯏꯕ ꯃꯁꯇꯔꯁꯨ ꯇꯝꯕ꯭ꯔꯥ
ꯑꯪ ꯇꯧꯋꯦ
ꯑꯥ ꯃꯥꯁꯇꯔꯁꯨ ꯇꯝꯕ꯭ꯔꯥ ꯍꯥꯏꯕ
ꯑꯧ ꯇꯧꯋꯦ ꯇꯧꯋꯦ ꯃꯥꯁꯇꯔꯁꯨ ꯂꯣꯏꯔꯦ ꯆꯍꯤ ꯑꯅꯤ ꯁꯨꯔꯦ ꯃꯥꯁꯇꯔ ꯂꯣꯏꯕ
ꯑ ꯑꯆꯥ ꯑꯆꯥ ꯑꯗꯨꯗꯤ ꯑꯦꯛꯖꯥꯝꯒꯨꯕ ꯊꯥꯕ꯭ꯔꯥ
ꯕꯤ ꯑꯦꯗ ꯇꯧꯕꯅꯦꯕꯀꯣ ꯂꯣꯏꯗ ꯉꯥꯏꯔꯤ ꯑꯩ ꯍꯟꯗꯛ ꯂꯣꯏꯔꯤꯅꯦꯕ
ꯎꯝ ꯎꯝ ꯕꯤ ꯑꯦꯗ ꯗꯤꯁ ꯏꯌ꯭ꯔ ꯂꯣꯏꯒꯦꯔꯥ
ꯎꯝ ꯗꯤꯁ ꯏꯌ꯭ꯔ ꯂꯣꯏꯔꯤꯅꯦ ꯑꯥ ꯅꯨꯃꯤꯠ ꯍꯨꯝꯅꯤꯃꯨꯛꯁꯨ ꯅꯨꯃꯤꯠ ꯃꯔꯤ ꯅꯤꯅꯤ ꯍꯨꯝꯅꯤ ꯃꯔꯤꯅꯤꯃꯨꯛ ꯁꯨꯔꯦꯕꯀꯣ ꯑꯩ ꯐꯥꯏꯅꯦꯜ ꯇꯤꯆꯤꯡ ꯄꯤꯈꯤꯕ
ꯑꯣ ꯑꯣ ꯐꯩꯅꯦ ꯅꯪꯗꯤ ꯊꯕꯛ ꯌꯥꯝ ꯇꯧꯈ꯭ꯔꯦꯅꯦ ꯑꯗꯨꯗꯤ ꯑꯩꯁꯨ ꯇꯧꯅꯤꯡꯕꯅꯦꯕ ꯕꯤ ꯑꯦꯠꯇꯣ
ꯑꯥ
ꯇꯔ ꯂꯣꯏꯔꯁꯨ ꯑꯩꯈꯣꯏ ꯀꯔꯤꯅꯣ ꯇꯧ ꯃꯥꯁꯇꯔ ꯂꯣꯏꯔꯁꯨ ꯑꯩꯈꯣꯏ ꯅꯦꯠ ꯊꯥꯔꯒ ꯐꯪ ꯐꯪꯗ꯭ꯔꯤꯕ ꯑꯩꯁꯤ ꯑꯗꯨꯒꯤ ꯑꯁ ꯀꯣ ꯂꯥꯏꯀꯣ ꯁꯨꯅꯦꯃꯜ ꯍꯥꯎ ꯍꯥꯎ ꯑꯣ ꯊꯦꯡꯀ꯭ꯌꯨ ꯑꯁ ꯍꯣꯏ ꯑꯩꯈꯣꯏꯒꯤ ꯑ ꯀꯔꯤꯅꯣ ꯑꯪꯀꯜꯒ ꯂꯥꯛꯄ ꯑꯪꯀꯜꯒ ꯍꯥꯎ ꯍꯥꯎ ꯄꯤꯒꯦ ꯄꯤꯒꯦ ꯑꯩꯈꯣꯏ ꯁꯤ ꯀꯔꯤꯅꯣ ꯑꯏ ꯑꯃꯨꯛꯀ ꯀꯥꯎꯈ꯭ꯔꯦꯅꯦ
ꯑꯗꯣ ꯑꯝ ꯀꯣꯜ ꯑ ꯀꯣꯜ ꯇꯧꯅꯕꯗꯣ ꯑꯇꯣꯞꯄꯠ ꯊꯔꯠ ꯄꯔꯁꯟ ꯀꯤ ꯍꯥꯏꯗꯤ ꯑꯇꯣꯞꯄ ꯊꯔꯠ ꯄꯔꯁꯟꯒ ꯀꯨꯏꯅ ꯋꯥꯔꯤ ꯁꯅꯕ ꯌꯥꯗꯕꯅꯦꯕꯀꯣ
ꯍꯣꯏ ꯑꯗꯨꯅꯦ ꯁꯦ ꯃꯥꯡꯒꯣꯟꯗ ꯐꯧꯗꯣꯛꯀꯦ ꯑꯆꯥꯔꯖꯨ ꯑ ꯆ ꯆꯥ ꯊꯛꯑꯣ ꯑꯁ ꯅꯪꯁꯦ ꯌꯥꯝ ꯀꯪꯈ꯭ꯔꯦꯅꯦ ꯎꯝ ꯇꯥꯏꯌꯦꯀꯣ ꯏꯕꯦꯝꯃ ꯎꯝ ꯇꯥꯏꯀꯣ ꯈꯔ ꯈꯔ ꯇꯥꯒꯅꯤꯗ ꯑꯗꯨ ꯅꯪꯒꯤ ꯕꯤ ꯑꯦꯠ ꯇꯧꯕꯗꯣ ꯑ ꯀꯔꯤꯗ ꯇꯧꯕ꯭ꯔꯥ ꯑꯗꯨ ꯃꯦꯝꯌꯨꯗꯔ
ꯑꯥ ꯑꯦꯝ ꯌꯨꯗ ꯇꯧꯋꯦ ꯁꯤ ꯌꯨ ꯏ ꯇꯤ ꯊꯥꯔꯒ ꯑꯦꯝ ꯌꯨꯗ ꯑꯣꯏꯅ ꯇꯧꯔꯦ ꯅꯠꯇ꯭ꯔꯗꯤ ꯄ꯭ꯔꯥꯏꯕꯦꯠꯇꯣ ꯄꯩꯁꯥ ꯌꯥꯝ ꯆꯪꯉꯦꯗ ꯉꯝꯗꯦꯗ
ꯑꯣ ꯃꯃꯥꯟꯗꯤ ꯗꯨꯃꯥꯏꯅ ꯇꯧꯔꯦ ꯏꯟꯁꯇꯣꯜꯃꯦꯟꯗ ꯄꯤꯕ꯭ꯔꯥ ꯑꯗꯨꯝ ꯂꯣꯏꯅ ꯄꯤꯊꯣꯛꯄ꯭ꯔꯥ
ꯀꯩꯅꯣ ꯇꯧꯋꯦ ꯑꯝ ꯑꯩꯈꯣꯏꯒꯤ ꯑꯗꯨꯝ ꯑꯍꯥ ꯑꯗꯨꯝ ꯁꯦꯃꯤꯁꯇꯔ ꯈꯨꯗꯤꯡꯒꯤ ꯀꯩꯅꯣ ꯇꯧꯋꯦꯕ ꯑꯦꯠꯃꯤꯁꯟ ꯇꯧꯋꯦꯕꯀꯣ
ꯍꯣꯏ
ꯑꯗꯣ ꯀꯩꯁꯨ ꯌꯥꯝꯕ ꯑꯣꯏꯗꯦꯕ ꯑꯍꯥ ꯑꯩꯈꯣꯏꯅ ꯑꯍꯥꯟꯕ ꯇꯧꯕꯗꯣ ꯑꯁ ꯑꯍꯥꯟꯕ ꯐꯥꯔ꯭ꯁ ꯁꯦꯃꯤꯁꯇꯔꯒꯤ ꯑꯦꯠꯃꯤꯁꯟ ꯇꯧꯕꯗꯣ ꯑꯩꯠ ꯊꯥꯎꯖꯟ ꯁꯝꯊꯤꯡ ꯑꯣꯏꯕꯀꯣ ꯑꯗꯨꯒ ꯁꯦꯀꯦꯟ ꯁꯦꯃꯤꯁꯇꯔꯁꯤꯗꯤ ꯑꯅꯝꯕꯅ ꯂꯣꯏꯅ ꯄꯩꯁꯥ ꯈꯔ ꯌꯥꯝꯅꯕꯅꯦꯕ ꯁꯦꯀꯦꯟ ꯁꯦꯃꯤꯁꯇꯔꯗ ꯕꯤ ꯑꯦꯗ ꯀꯣꯔꯁꯀꯤ ꯑꯣꯏꯅ ꯀꯩꯅꯣ ꯂꯩꯌꯦꯕ ꯀꯩ ꯋꯤꯛ ꯂꯩꯌꯦꯕꯀꯣ
ꯑꯗꯨ ꯗꯤꯄꯥꯔꯠꯃꯦꯟꯇꯦꯜ ꯋꯤꯛ ꯂꯩꯕꯅꯤꯅ ꯑꯗꯨꯒꯤ ꯀꯩꯅꯣꯒꯨꯝꯕ ꯏꯁꯄꯣꯔꯠꯁ ꯀꯨꯝꯕ ꯀꯩꯒꯨꯝꯕ ꯃꯌꯥꯝ ꯇꯧꯕꯗꯣ ꯍꯜꯂꯣ
ꯍꯣꯏ ꯇꯥꯏ ꯇꯥꯏ ꯇꯥꯏꯌꯦ
ꯑꯣ ꯑꯗꯨꯒꯤ ꯀꯩꯅꯣ ꯇꯧꯕ ꯎꯝ ꯑꯗꯨꯒꯤ ꯄꯩꯁꯥ ꯈꯔ ꯑꯗꯨꯝ ꯌꯥꯝꯕꯅꯦꯕ ꯑꯗꯨꯅ ꯏꯂꯚꯦꯟ ꯊꯥꯎꯖꯟ ꯁꯝꯊꯤꯡ ꯂꯩꯕꯅꯦꯕ ꯑꯗꯨꯒ ꯑꯇꯩꯗꯤ ꯑꯗꯨꯝ ꯑꯩꯠ ꯀꯨꯝꯕ ꯑꯗꯨꯝ ꯑꯗꯥꯏ ꯑꯗꯨꯝ ꯑꯣꯏꯕꯅꯦꯕ
ꯎꯝ ꯆ ꯆ ꯑꯗꯨ ꯑꯩꯁꯨ ꯇꯧꯗꯤ ꯇꯧꯅꯤꯡꯕꯅꯦꯕꯕꯨ ꯃꯃꯜꯁꯤꯒ ꯃꯇꯝꯁꯤꯒ ꯌꯥꯗꯕ ꯑꯩꯁꯨ
ꯍꯣꯏ ꯍꯣꯏ
ꯑꯗꯨ ꯑꯦꯛꯖꯥꯝꯒꯨꯝꯕ ꯊꯕꯗꯤ ꯑꯗꯨꯝ ꯏꯁꯇ꯭ꯔꯤꯛ ꯑꯣꯏꯅ ꯇꯧꯕ꯭ꯔꯥ
ꯑꯥ ꯇꯧꯕꯅꯦ ꯑꯗꯣ ꯍꯥꯏꯗꯤ ꯍꯧꯖꯤꯛꯇꯤ ꯀꯩꯅꯣꯝ ꯍꯣꯡꯉꯝꯅꯦ ꯁꯦꯟꯇꯔꯗꯣ ꯁꯕ ꯁꯦꯟꯇꯔ ꯑꯣꯏꯗ꯭ꯔꯕꯅꯦ ꯁꯦꯟꯇꯔ ꯑꯇꯣꯞꯄꯗ ꯇꯥꯔꯕꯅꯦꯕꯀꯣ ꯑꯗꯣ ꯑꯗꯨ ꯑꯩꯈꯣꯏꯅ ꯇꯥꯔꯨꯕ ꯃꯐꯝꯗꯨꯒꯤ ꯃꯈꯥ ꯄꯣꯜꯂꯅꯤ
ꯑꯆꯥꯥ
ꯑꯗꯣ ꯑꯗꯨꯝ ꯀꯣꯂꯦꯖꯇꯣ ꯈꯔ ꯁꯦꯟꯇꯔ ꯅꯨꯡꯉꯥꯏꯕ ꯃꯐꯝꯗ ꯇꯥꯔꯒꯗꯤ ꯅꯨꯡꯉꯥꯏꯔꯦ ꯑꯗꯨꯅ ꯅꯠꯇ꯭ꯔꯒꯗꯤ ꯑꯗꯨꯝ ꯅꯨꯡꯉꯥꯏꯇꯕꯅꯦꯕ ꯁꯦꯟꯇꯔ ꯑꯗꯨꯝ ꯏꯁꯇ꯭ꯔꯤꯛ ꯑꯣꯏꯕꯅꯦꯕ
ꯑ ꯑꯣ ꯅꯪꯒꯤ ꯁꯦꯟꯇꯔꯗꯤ ꯀꯗꯥꯏ ꯇꯥꯏ ꯁꯤꯗ ꯇꯥꯕ꯭ꯔꯥ
ꯑꯦꯝ ꯌꯨꯗ ꯆꯍꯤ ꯑꯃ ꯇꯥꯔꯝꯃꯦꯕꯀꯣ ꯑꯗꯨꯒ ꯂꯥꯁ ꯌꯔꯗꯤ ꯀꯩꯅꯣꯗ ꯇꯥꯔꯦ ꯐꯥꯏꯅꯦꯜ ꯏꯌꯥꯔꯗꯨꯗꯤ ꯀꯦ ꯄꯤꯗ ꯇꯥꯏꯑꯌꯦꯕꯀꯣ ꯊꯔꯠ ꯁꯦꯃꯤꯁꯇꯔꯗꯣ ꯑꯗꯨꯒ ꯕꯤ ꯑꯦꯠ ꯀꯤꯗꯤ ꯐꯣꯔꯠ ꯁꯦꯃꯤꯁꯇꯔꯗꯗꯤ ꯔꯤꯇꯟ ꯑꯦꯛꯖꯥꯝ ꯐꯝꯗꯦꯕ
ꯑꯩꯈꯣꯏꯅ ꯑꯩꯈꯣꯏꯒꯤ ꯐꯥꯏꯅꯦꯜ ꯇꯤꯆꯤꯡ ꯑꯣꯏꯅ ꯄꯤꯗꯣꯏꯅꯦꯕ
ꯍꯣꯏ
ꯑꯗꯨꯃꯥꯏꯅ ꯇꯧꯋꯦ
ꯑꯣ ꯑꯣ ꯑꯗꯨ ꯅꯣꯏꯁꯨ ꯑꯗꯨ ꯇꯥꯝꯕ ꯀꯥꯟꯗ ꯃꯄꯥꯟꯗꯁꯨ ꯑꯗꯨꯝ ꯆꯠꯄ ꯃꯥꯜꯂꯦꯀꯣ
ꯑ
ꯁ꯭ꯀꯨꯜꯒꯨꯝꯕꯗꯣ
ꯁ꯭ꯀꯨꯜꯒꯨꯝꯕ ꯚꯤꯖꯤꯠ ꯇꯧꯕꯒꯤ ꯑꯥ ꯑꯥ ꯁ꯭ꯀꯨꯜ ꯚꯤꯖꯤꯠ ꯇꯧꯕꯒꯤ ꯑꯥ ꯇꯤ ꯚꯤꯖꯤꯠꯀꯨꯝꯕꯗꯣ ꯃꯄꯥꯟꯗ ꯇꯧꯔꯁꯨ ꯌꯥꯕꯅꯦ ꯑꯩꯈꯣꯏꯁꯨ ꯇꯧꯅꯦ ꯇꯧꯔꯝꯕꯅꯦꯕ ꯍꯟꯗꯛꯇꯣ ꯁꯤꯂꯣꯡꯗ ꯆꯦꯟ ꯇꯧꯔꯝꯕꯅꯦꯕ ꯑꯗꯨꯒ ꯑꯗꯨꯝ ꯌꯥꯈꯤꯗ꯭ꯔꯦ ꯃꯇꯥꯡ ꯆꯥꯈꯤꯗꯕꯗꯒꯤ
ꯑꯣ
ꯑꯗꯨꯝ ꯃꯅꯤꯄꯨꯔ ꯃꯅꯨꯡꯗ ꯑꯣꯏꯅ ꯑꯗꯨꯝ ꯁ꯭ꯀꯨꯜ ꯚꯤꯖꯤꯠ ꯇꯧꯔꯦꯕ
ꯍꯣꯏ ꯍꯣꯏ ꯑꯣ ꯑꯣ ꯑꯗꯨ ꯃꯅꯤꯄꯨꯔ ꯃꯅꯨꯡ ꯍꯥꯏꯕꯁꯦ ꯑꯁꯤ ꯇꯝꯄꯥꯛꯇꯔꯥ ꯅꯠꯇ꯭ꯔꯒ ꯅꯣꯏ ꯆꯤꯡ ꯗ ꯁꯨ ꯆꯠꯄ꯭ꯔꯣ
ꯌꯥꯝ ꯆꯤꯡꯗꯗꯤ ꯍꯧꯖꯤꯛꯇ ꯀꯩꯁꯨ ꯌꯥꯝ ꯀꯟꯅ ꯆꯠꯄꯗꯤ ꯌꯥꯔꯔꯣꯏꯗꯅ ꯑꯗꯨꯅ ꯇꯝꯄꯥꯛꯀꯨꯝꯕꯗ ꯆꯠꯂꯦ ꯑꯗꯣ ꯑꯩꯈꯣꯏ ꯆꯠꯄꯗꯗꯤ ꯍꯟꯗꯛ ꯀꯩꯅꯣꯗ ꯆꯠꯂꯦꯕ ꯆꯅꯨꯡꯗ ꯆꯠꯂꯦꯕ
ꯎꯝ
ꯑꯗꯨꯃꯥꯏꯅ ꯇꯧꯋꯦ ꯑꯗꯣ ꯑꯗꯨꯝ ꯕꯦꯁ ꯕꯦꯁꯀꯤ ꯗꯥꯎꯅꯤꯗ ꯄ꯭ꯔꯣꯕ꯭ꯂꯦꯝ ꯂꯩꯇ꯭ꯔꯒꯗꯤ ꯄꯥꯟꯅ ꯆꯠꯄ ꯕꯦꯠꯁꯨ ꯌꯥꯎꯋꯦꯕꯀꯣ
ꯎꯝ
ꯑꯗꯨꯒ ꯗꯥꯎ ꯌꯥꯗ꯭ꯔꯗꯤ ꯆꯠꯄ ꯐꯪꯗꯕꯁꯨ ꯌꯥꯎꯔꯦ ꯍꯣꯏ ꯗꯥꯎ ꯌꯥꯗ꯭ꯔꯦ ꯆꯠꯄ ꯐꯪꯍꯧꯗ꯭ꯔꯦ
ꯍꯣꯏ ꯑꯗꯨ ꯅꯣꯏꯒꯤꯗꯤ ꯀꯔꯤꯅꯣ ꯍꯥꯏꯗ ꯁꯤꯗ ꯇꯥꯎꯕꯗꯣ ꯃꯄꯥꯟ ꯆꯠꯄꯗꯣ ꯌꯥꯝ ꯅꯨꯡꯉꯥꯏꯔꯣꯏꯗ
ꯃꯄꯥꯅ ꯆꯠꯄ ꯍꯥꯏꯁꯦ ꯃꯇꯝ ꯈꯔ ꯈꯛꯇꯪꯒꯤꯅꯤꯅ ꯑꯗꯨꯝ ꯍꯥꯏꯗꯤ ꯕꯦꯠ ꯑ ꯑꯩꯈꯣꯏ ꯑꯗꯨꯝ ꯀꯩ ꯍꯥꯏꯅꯤ ꯀ꯭ꯂꯥꯁꯃꯦꯠꯀ ꯑꯗꯨꯝ ꯀꯩꯅꯣ ꯑꯣꯏꯅꯁꯨ ꯑꯗꯨꯝ ꯑꯦꯟꯖꯣꯏ ꯇꯧꯕ ꯑꯣꯏꯅꯁꯨ ꯑꯗꯨꯝ ꯆꯠꯄꯗꯤ ꯌꯥꯗꯦ ꯍꯥꯏꯏꯕ ꯑꯗꯨꯝ ꯍꯥꯏꯗꯤ ꯆꯁ ꯍꯞꯇꯥ ꯑꯃ ꯀꯩꯁꯨ ꯁꯨ ꯐꯥꯗꯕꯅꯦꯕ ꯅꯨꯃꯤꯠ ꯃꯔꯤꯅꯤ ꯃꯉꯥꯅꯤ ꯃꯉꯥꯏꯔꯦꯕ ꯑꯗꯨꯝ ꯁ꯭ꯀꯨꯜ ꯚꯤꯖꯤꯠ ꯆꯠꯄ ꯍꯥꯏꯁꯦ
ꯑꯆꯥ ꯑꯆꯥ
ꯑꯗꯨꯁꯨ ꯑꯗꯨꯝ ꯅꯨꯡꯉꯥꯏꯕ
ꯎꯝ ꯍꯣꯏ ꯍꯣꯏ ꯑꯗꯨꯗꯤ ꯑꯃꯅꯤꯀꯣ ꯎꯝ
ꯑꯅ ꯗꯥꯎ ꯗꯥꯎꯗꯁꯨ ꯂꯩꯔꯦ
ꯎꯝ ꯀꯩꯁꯨ ꯇꯥꯝꯗꯤ ꯇꯥꯝꯅꯤꯡꯕꯅꯦꯕ
ꯇꯝꯊꯑꯣ ꯑꯗꯨꯝ
ꯑꯗꯨ ꯑꯦꯠꯃꯤꯁꯟ ꯇꯧꯕꯗꯣ ꯑꯗꯨꯝ ꯗꯥꯏꯔꯦꯛ ꯑꯦꯠꯃꯤꯁꯟꯗꯤ ꯇꯧꯔꯣꯏꯀꯣ ꯁꯂꯦꯛꯁꯟꯒꯨꯝꯕ ꯂꯩꯕ꯭ꯔꯥ
ꯑꯁ ꯀꯩꯅꯣ ꯊꯥꯗꯣꯏꯅꯦ ꯀ꯭ꯋꯦꯠ ꯊꯥꯗꯣꯏꯅꯦ ꯑꯦꯝ ꯌꯌꯨꯒꯤꯗꯤ ꯁ꯭ꯋꯤꯇꯤ ꯊꯥꯕꯅꯦꯕꯀꯣ
ꯑꯣ ꯑꯣ
ꯀꯇꯩ ꯀꯩꯁꯨ ꯂꯣꯏꯅ ꯑꯦꯟꯇ꯭ꯔꯥꯟꯁꯇꯤ ꯂꯣꯏ ꯊꯥꯕꯅꯦꯕ ꯀꯩꯅꯣꯁꯨ ꯄ꯭ꯔꯥꯏꯚꯦꯠꯁꯨ ꯑꯦꯟꯇ꯭ꯔꯥꯟꯁꯇꯤ ꯊꯥꯕꯅꯦ ꯑꯗꯨꯒ ꯃꯤꯑꯣ ꯇꯝꯒꯦ ꯍꯥꯏꯔꯗꯤ ꯀ꯭ꯋꯦꯠ ꯁꯤ ꯕꯤꯇꯤꯗ ꯊꯥꯗꯣꯏꯅꯦꯕ ꯑꯗꯨꯒ ꯁꯤꯤꯇꯤ ꯊꯥꯔꯒ ꯑꯗꯨꯗꯒꯤ ꯆꯪꯗꯣꯏꯅꯦꯕ ꯑꯩ ꯃꯤꯑꯣꯌꯗ ꯇꯝꯒꯦ ꯍꯥꯏꯔꯗꯤ ꯑꯗꯣ ꯑꯇꯣꯞꯄ ꯄ꯭ꯔꯥꯏꯚꯦꯠ ꯀꯩꯀꯩꯗ ꯃꯣꯏꯁꯨ ꯑꯦꯟꯇ꯭ꯔꯥꯟꯁꯇꯤ ꯁꯤꯟꯕꯅꯦꯕ ꯑꯦꯟꯇ꯭ꯔꯥꯟꯁ ꯑꯦꯛꯖꯥꯝ ꯑꯃꯗꯤ ꯁꯤꯟꯕꯅꯦꯕ
ꯍꯣꯏ ꯍꯣꯏ ꯑ ꯑꯣ ꯎꯝ ꯎꯝ ꯐ ꯐ ꯑꯗꯨ ꯗꯤꯁ ꯌꯌꯥꯔꯗꯤ ꯊꯣꯛꯈ꯭ꯔꯕ꯭ꯔꯥ ꯊꯣꯛꯈ꯭ꯔꯕ꯭ꯔꯥ ꯑꯗꯨ
ꯍꯟꯗꯛꯀꯤꯗꯤ ꯍꯟꯗꯛꯀꯤꯗꯤ ꯁꯤꯗꯤ ꯂꯣꯏꯈ꯭ꯔꯕꯅꯦꯕꯀꯣ ꯍꯥꯏꯗꯤ ꯀꯩꯅꯣꯗꯤ ꯂꯧ ꯇ꯭ꯔꯤꯕ ꯎꯝ ꯑꯩꯈꯣꯏꯒꯤꯅꯦ ꯑꯦꯗꯃꯤꯁꯟꯒꯤ ꯀꯧꯕꯁꯤꯒ ꯍꯧꯖꯤꯛ ꯍꯧꯖꯤꯛ ꯀꯧꯔꯤꯕꯅꯦꯕꯀꯣ ꯑꯗꯣ ꯁꯤ ꯑꯗꯨꯗꯤ ꯀꯨꯏꯔꯦꯕ ꯌꯥꯝ ꯒꯦꯞ ꯂꯩꯅꯕꯅꯦꯕ ꯁꯤ ꯍꯧꯖꯤꯛꯇꯤꯅ ꯊꯥ ꯈꯔ ꯍꯦꯟꯅ ꯊꯥꯕꯅꯦꯕ ꯊꯥ ꯀꯣꯏꯠꯇꯨꯅ ꯊꯥ ꯈꯔ ꯃꯃꯥꯡꯗ ꯊꯥꯈ꯭ꯔꯒ ꯑꯗꯨꯒ ꯑꯦꯠꯃꯤꯁꯟ ꯀꯧꯕꯅ ꯊꯥ ꯈꯔ ꯂꯩꯔꯒ ꯀꯧꯕꯅꯤꯅ ꯍꯥꯟꯅ ꯃꯥꯡꯖꯧꯅꯅ ꯈꯔ ꯉꯟꯅ ꯇꯧꯔꯀꯥꯟꯗ ꯁꯤꯛꯇꯤ ꯊꯥꯎꯗ ꯌꯥꯗꯕꯅꯦ ꯑꯗꯣ ꯍꯟꯗꯛꯀꯤꯗꯤ ꯅꯪꯉꯔꯣꯏꯅ ꯅꯪꯍꯧꯗ꯭ꯔꯦ ꯁꯤ ꯋꯤꯇꯤꯗꯣ ꯉꯟꯇꯥꯅ ꯊꯥꯈ꯭ꯔꯕꯅꯦꯕ
ꯑꯣ ꯑꯣ
ꯅꯪ ꯅꯦꯛꯁ ꯌꯔꯗ ꯑꯗꯨꯝ ꯅꯪ ꯃꯇꯝ ꯐꯪꯉꯒꯗꯤ ꯑꯗꯨꯝ ꯆꯪꯕ ꯌꯥꯅꯦꯕꯀꯣ ꯁꯤꯨꯇꯤ ꯊꯥꯔꯒ
ꯑꯥ ꯍꯣꯏ ꯍꯣꯏ ꯌꯦꯡꯁꯦ ꯃꯇꯝꯁꯤꯒ ꯑꯁ ꯈꯪꯗ꯭ꯔꯦ ꯑꯩ
ꯑꯗꯨ ꯑꯗꯨꯝ ꯆꯍꯤ ꯑꯅꯤ ꯑꯣꯏꯔꯤꯕꯅꯤꯅ ꯁꯟꯍꯧꯕꯕꯨꯗꯤ ꯌꯥꯏꯗꯅ ꯃꯇꯝ ꯂꯩꯔꯒꯗꯤ꯫
ꯍꯨꯝ ꯍꯨꯝ ꯃꯥꯅꯤ ꯃꯥꯅꯤ꯫
ꯎꯝ ꯑꯗꯨ ꯑꯗꯨ ꯍꯥꯏꯅꯤ ꯑꯗꯨꯝ ꯄ꯭ꯔꯥꯏꯚꯦꯠꯀꯨꯝꯕꯗꯀꯣ ꯍꯣꯏ ꯍꯣꯏ ꯎꯝ꯫ ꯍ ꯍꯣꯏ ꯄꯥꯏꯚꯦꯠ ꯀꯨꯝꯕꯗꯗꯤ ꯄꯩ ꯄꯩꯁꯥꯗꯣ ꯌꯥꯝ ꯆꯪꯉꯤꯗꯅ ꯑꯗꯨꯁꯨ ꯗꯤ ꯑꯦꯝꯁꯨ ꯄꯩꯁꯥ ꯌꯥꯝꯗꯕꯅꯦꯕꯀꯣ꯫ ꯑꯗꯣ ꯃꯣꯏꯒꯤ ꯃꯣꯠ ꯑꯣꯞ ꯁꯦꯂꯦꯛꯁꯟꯁꯦ ꯀꯃꯥꯏꯅ ꯇꯧꯕꯅꯣ ꯈꯪꯗꯦꯕ꯫ ꯑꯗꯨꯝ ꯑꯦꯟꯇ꯭ꯔꯥꯟꯁ ꯑꯦꯛꯖꯥꯝ ꯑꯃ ꯊꯥꯍꯜꯂꯝꯒꯗꯧ ꯃꯥꯜꯂꯦꯕ ꯃꯣꯏꯒꯤꯁꯨ ꯑꯗꯣ ꯗꯤ ꯑꯦꯝ ꯄꯩꯁꯥ ꯌꯥꯝꯗꯕꯅꯤ ꯃꯤꯑꯣꯏꯗꯒꯤ ꯍꯦꯟꯅ ꯌꯥꯝꯗꯦꯕꯀꯣ ꯗꯤ ꯑꯦꯝꯅ ꯑꯗꯨꯒ ꯑ
ꯗꯤ ꯑꯦꯝ ꯆꯪꯒꯦ ꯑꯗꯣ ꯗꯤ ꯑꯦꯝꯒꯤ ꯑꯣꯏꯔꯒꯗꯤ ꯃꯣꯏ ꯍꯧꯖꯤꯛ ꯀꯩꯅꯣ ꯇꯧꯔꯝꯈꯤꯔꯣꯏ ꯀꯧꯔꯕ ꯀꯧꯗ꯭ꯔꯤꯕ ꯈꯪꯗꯦꯕꯀꯣ